ꯎꯝ꯫
ꯇꯔꯕꯥ꯫
ꯇꯥꯏ꯫
ꯅꯪꯗꯤ ꯀꯩꯗꯧꯕ꯫
ꯉꯁꯥꯏꯗꯣ ꯅꯨꯡꯉꯥꯏꯗꯦꯅꯦ ꯂꯣꯛ ꯐꯠꯇꯕ ꯃꯥꯜꯂꯦ ꯀꯩꯁꯨ ꯇꯧꯗꯦꯗ ꯅꯪ ꯀꯣꯜ ꯇꯧꯔ ꯄꯨꯡ ꯉꯥꯏꯔꯤꯅꯦ ꯑꯩꯁꯨ꯫
ꯀꯔꯤꯁꯨ ꯇꯧꯗꯦ ꯍꯧꯖꯤꯛ ꯆꯥꯛ ꯊꯣꯡꯅꯤꯡꯉꯥꯏꯁꯨ ꯈꯔ ꯉꯜꯃꯥꯜꯂꯦ꯫
ꯎꯝ ꯑꯩꯈꯣꯏ ꯁꯤꯅ ꯍꯧꯖꯤꯛꯁꯦ꯫ ꯁꯦꯝꯂꯤꯒꯤ ꯃꯇꯥꯡꯁꯨ ꯋꯥꯠꯂꯤ ꯆꯥꯛ ꯆꯥꯒꯗꯕꯁꯨ ꯋꯥꯠꯂꯤ
ꯅꯣꯏ ꯆꯥꯛ ꯆꯕ ꯃꯇꯝꯗ ꯀꯩ ꯄꯨꯡ ꯀꯌꯥꯗ ꯆꯥꯗꯣꯏꯅꯣ꯫
ꯑꯌꯨꯛꯔꯣ꯫
ꯎꯝ꯫
ꯑꯌꯨꯛꯁꯤꯗꯤ ꯑꯩꯈꯣꯏ ꯇꯨꯋꯦꯜꯐ ꯇꯨꯋꯦꯜꯐ ꯊꯥꯔꯇꯤ ꯏꯚꯤꯅꯤꯡꯗꯅ꯫ ꯄꯨꯡ ꯁꯦꯚꯦꯟ ꯁꯚꯦꯟ ꯊꯥꯔꯇꯤ ꯑꯗꯨꯋꯥꯏꯗ꯫ ꯍꯣꯁꯇꯦꯜ ꯂꯩꯕ ꯍꯥꯏꯁꯦ ꯋꯥꯕꯅꯤꯅꯦ꯫
ꯀꯔꯤꯕ꯫
ꯍꯣꯇꯦꯜ ꯂꯩꯕ ꯍꯥꯏꯁꯦ ꯋꯥꯕꯅꯦ꯫
ꯇꯥꯗꯤꯌꯦ꯫ ꯄꯨꯡ ꯀꯌꯥꯗ ꯆꯥꯗꯣꯏꯅꯣꯕ ꯇꯥꯏꯌꯦ ꯇꯥꯏꯌꯦ ꯇꯥꯏꯌꯦ
ꯎꯝ ꯍꯋꯥꯏ ꯍꯋꯥꯏ ꯆꯥꯃꯟꯕꯒꯤ ꯋꯥꯏ ꯍꯥꯏꯕ
ꯍꯋꯥꯏ ꯃꯥꯜꯂꯛꯀꯅꯤ ꯃꯁꯛꯇꯣ ꯏꯪꯉꯧ ꯉꯧꯔꯒ ꯀꯣ
ꯃꯤ ꯈꯔꯗꯤ ꯍꯣꯁꯇꯦꯜ ꯂꯩꯔꯒ ꯍꯋꯥꯏ ꯆꯥꯔꯒ ꯅꯣꯏꯈꯠꯂꯦꯌꯦ ꯑꯩꯈꯣꯏꯗꯤ ꯅꯣꯏꯁꯨ ꯅꯣꯏꯈꯠꯇꯦ
ꯑꯦ ꯑꯩꯈꯣꯏꯅ ꯂꯩꯕ ꯀꯥꯟꯅꯗꯤ ꯑꯁ ꯌꯥꯝ ꯅꯣꯏꯔꯛꯑꯦꯗ
ꯎꯝ
ꯍꯛꯆꯥꯡꯟꯨ ꯐꯥꯔ ꯅꯣꯏꯌꯦ ꯉꯧꯋꯦ
ꯉꯧꯕꯅꯦ ꯍꯋꯥꯏ ꯆꯥꯔꯁꯨ ꯑꯥ
ꯅꯣꯏꯗꯤ ꯃꯄꯥꯟꯁꯨ ꯊꯣꯛꯍꯟꯗ꯭ꯔꯥ ꯅꯣꯏꯁꯨ ꯐꯖꯔꯛꯀꯗꯕꯅꯤ ꯀꯩꯅꯣ ꯑꯩꯈꯣꯏꯗꯤ ꯎꯝ
ꯃꯄꯥꯟꯗꯤ ꯊꯣꯛꯇꯦ ꯊꯣꯛꯅꯤꯡꯉꯥꯏꯁꯨ ꯂꯩꯇꯦ ꯕꯣꯔꯗꯤꯡ ꯍꯣꯁꯇꯦꯜ ꯂꯩꯕꯨ ꯀꯔꯥꯏꯗ ꯆꯠꯇꯣꯏꯅꯣ
ꯍꯋꯥꯏꯖꯥꯃꯟꯕꯒꯤ ꯇꯟꯕ ꯍꯥꯏꯇꯥꯔꯦ ꯑꯗꯨꯗ ꯌꯥꯝ ꯆꯥꯗꯕ
ꯀꯩꯅꯣ ꯌꯦꯂꯨꯝꯒꯨꯝꯕ ꯆꯤꯀꯟꯒꯨꯝꯕ ꯄꯤꯕ ꯅꯨꯃꯤꯠꯁꯨ ꯂꯩꯕꯅꯤꯗ ꯍꯞꯇꯥ ꯑꯃꯗ ꯀꯩꯀꯩ ꯃꯊꯦꯜꯗꯤ ꯄꯤꯕꯒꯦ
ꯑꯩꯈꯣꯏꯗꯗꯤ ꯑꯩꯈꯣꯏꯗ ꯇꯤꯌꯨꯁꯗꯦꯗꯤ ꯌꯦꯔꯣ ꯄꯌꯦꯀꯣ ꯑꯗꯨꯒ ꯊꯥꯔꯁꯗꯦꯗꯅ ꯉꯥ ꯁꯇꯔꯗꯦꯗꯅ ꯌꯦ ꯌꯦꯟ ꯐꯔꯥꯏꯗꯦꯗꯤ ꯄꯤꯌꯦ ꯑꯗꯨꯒ ꯑꯍꯥꯎ ꯑꯍꯥꯎꯕ ꯊꯣꯡꯕ ꯅꯨꯃꯤꯠꯇ ꯈꯛꯇꯪ ꯉꯥꯏꯔꯒ ꯂꯩꯔꯝꯃꯦ ꯑꯇꯣꯞꯄ ꯅꯨꯃꯤꯠꯁꯦ
ꯌꯦꯂꯨꯝ ꯄꯤꯕꯒꯨꯝꯕ ꯆꯤꯀꯟ ꯄꯤꯕꯒꯨꯝꯕ ꯅꯨꯃꯤꯠꯇꯗꯤ ꯆꯠ
ꯑꯥ ꯑꯗꯨ ꯅꯨꯃꯤꯠꯇꯨꯅ ꯀꯩꯅꯣ ꯍꯣꯁꯇꯦꯜ ꯂꯩꯕ ꯍꯣꯁꯇꯦꯜ ꯂꯩꯕ ꯀꯥꯟꯗ ꯆꯥꯛ ꯆꯥꯒꯦ ꯍꯥꯏꯕꯗꯨꯅꯤ ꯑꯇꯣꯞꯄ ꯃꯇꯝ ꯍꯋꯥꯏ ꯃꯇꯝꯒꯨꯝꯕꯗꯤ ꯏꯁ ꯌꯦꯡꯂꯒ ꯁꯄꯨꯟ ꯑꯃ ꯑꯅꯤ ꯊꯥꯖꯤꯜꯂꯒ ꯂꯣꯏꯔꯦ
ꯍꯣꯁꯇꯦꯜ ꯂꯩꯕ ꯀꯥꯟꯗꯗꯤ ꯀꯩꯅꯣ ꯍꯋꯥꯏꯈꯛ ꯄꯤꯗꯤ ꯁꯤꯡꯖꯨ ꯀꯩꯀꯩꯅꯣ ꯉꯥꯔꯤꯒꯨꯝꯕ ꯃꯔꯣꯛꯀꯨꯝꯕ ꯁꯤꯡꯖꯨ ꯁꯦꯝꯂꯝꯕꯗꯣ
ꯑꯆꯔꯒꯨꯝꯕ ꯀꯩꯀꯩ ꯑꯗꯨꯅ ꯍꯦꯟꯅ ꯍꯥꯎꯋꯤ ꯀꯩꯅꯣ
ꯍꯣꯏ ꯃꯣꯏ ꯀꯩꯅꯣ ꯑꯥ ꯅꯨꯡꯗꯥꯡ ꯅꯨꯡꯗꯥꯡꯒꯤꯁꯦ ꯏꯟꯁꯥꯡꯕꯨꯗꯤ ꯈꯔ ꯈꯔ ꯆꯦꯟꯖ ꯇꯧꯋꯦꯕꯀꯣ ꯀꯥꯡꯁꯣꯏꯒꯨꯝꯕ ꯅꯠꯇ꯭ꯔꯒ ꯏꯔꯣꯟꯕ ꯒꯨꯝꯕꯁꯦ ꯑꯗꯨꯝ ꯍꯥꯞꯄꯤ ꯍꯥꯞꯄꯦ
ꯏꯔꯣꯟꯕꯒꯨꯝꯕ ꯄꯤꯔꯤꯗꯤ ꯈꯔ ꯅꯨꯡꯉꯥꯏꯅꯤ ꯆꯥꯕ ꯍꯥꯎꯔꯅꯤ
ꯎꯝ ꯏꯔꯣꯟꯕ ꯑꯁ ꯃꯣꯏꯅ ꯐꯖꯅ ꯁꯦꯝꯃꯗꯤ ꯍꯥꯎꯋꯦ ꯑꯗꯣ ꯑꯂꯨꯒ ꯀꯩꯅꯣ ꯃꯣꯏ ꯑꯁ ꯃꯅꯥ ꯈꯪꯗꯕꯁꯨ ꯍꯥꯞ ꯀꯩꯀꯩꯅꯣ ꯃꯅꯥ ꯀꯩꯀꯩ ꯃꯅꯥꯅꯣ ꯍꯥꯞꯄꯦꯕꯀꯣ ꯑꯂꯨ ꯈꯛꯇꯪ ꯃꯦꯠꯄ ꯑꯗꯨꯕꯨꯗꯤ ꯍꯥꯎ
ꯍꯥꯥ
ꯑꯂꯨ ꯈꯛ ꯏꯔꯣꯟꯕꯅꯦ ꯍꯥꯏꯔꯒ ꯑꯂꯨ ꯈꯛꯇ ꯃꯦꯠꯄꯗꯨꯗꯤ ꯍꯥꯎꯇꯦꯕ
ꯑꯣ
ꯀꯩꯅꯣ ꯏꯔꯣꯟꯕꯗ ꯀꯩꯅꯣ ꯊꯥꯡꯖꯤꯡꯒꯨꯝ ꯕ ꯁꯣꯏꯕꯨꯝꯒꯨꯝꯕ ꯍꯥ ꯈꯤꯇꯪ ꯃꯛ ꯎꯝ ꯃꯔꯣꯏ ꯃꯔꯥꯡꯗꯣ ꯈꯤꯇꯪ ꯍꯥꯥꯞꯄꯒ ꯑꯗꯨꯗꯤ ꯍꯥꯎꯔꯗꯕ ꯍꯣꯁꯇꯦꯜ ꯂꯩꯁꯤꯗꯤ ꯋꯥꯕꯅꯤꯅꯦ ꯆꯥꯛ ꯏꯟꯁꯥꯡꯗꯣ ꯋꯥꯕ꯭ꯔꯣ ꯑꯗꯨ ꯑꯣꯏꯖꯨ ꯑꯁ ꯈꯥꯡꯉꯒ ꯂꯩꯕꯅꯤ
ꯈꯪꯒꯗꯕꯅꯤ ꯂꯣꯏꯗ꯭ꯔꯤꯐꯥꯎꯗꯤ ꯑꯗꯨꯝ ꯈꯪꯉꯣ ꯀꯩꯅꯣ ꯑꯩ ꯅꯍꯥꯟ ꯀꯝꯄ꯭ꯌꯨꯇꯔ ꯀ꯭ꯂꯥꯁ ꯇꯝꯅꯤꯉꯥꯏ ꯆꯠꯄ ꯃꯇꯝꯗꯁꯨ ꯅꯨꯄꯤ ꯈꯛꯇ ꯂꯩꯕ ꯍꯣꯁꯇꯦꯜ ꯑꯃ ꯂꯩꯌꯦꯕꯀꯣ ꯒꯣꯔꯃꯦꯟꯒꯤ
ꯑꯣ ꯑꯣ
ꯑꯗꯨꯒꯤꯁꯨ ꯄꯨꯡ ꯇ ꯄꯨꯡ ꯕꯔꯣ ꯑꯗꯨꯋꯥꯏꯗ ꯆꯥꯛꯄꯤꯑꯕ ꯑꯁ ꯊꯦꯡꯃꯟꯕꯗꯨꯅ ꯆꯈꯥꯎꯗꯣ ꯌꯥꯗꯦꯅꯦ ꯁꯣꯛꯀꯦ ꯇꯧꯋꯦ ꯏꯟꯁꯥꯡꯅꯦ ꯀꯥꯏꯅ ꯃꯍꯤ ꯉꯥꯡ ꯇ ꯑꯗꯨꯁꯨ ꯍꯋꯥꯏꯗ ꯑꯗꯨꯒ ꯀꯩꯅꯣ ꯀꯥꯡꯁꯣꯏꯒꯨꯝꯕ ꯁꯤꯡꯖꯨꯁꯨ ꯀꯩꯅꯣ ꯑꯂꯨ ꯈꯛꯇ ꯇꯣꯠꯂꯒ ꯑꯁ ꯃꯔꯣꯛꯇꯨ ꯁꯥꯕꯒ ꯑꯩ ꯄꯨꯛ ꯁꯥꯒꯠꯂꯦ ꯆꯥꯕ ꯍꯩꯇꯦ ꯑꯩꯗꯤ ꯑꯗꯨ ꯃꯇꯝꯗꯤ ꯆꯈꯥꯎꯗꯣ ꯌꯥꯗ꯭ꯔꯦꯕ ꯑꯩ ꯁꯣꯛꯀꯦꯕ
ꯎꯝ ꯃꯣꯏ ꯕ꯭ꯔꯦꯐꯥ ꯕ꯭ꯔꯦꯛꯐꯥꯁ ꯕ꯭ꯔꯦꯛꯐꯥꯁꯀꯨꯝꯕꯗꯤ ꯄꯤꯗ꯭ꯔꯕꯣ
ꯕ꯭ꯔꯦꯛꯐꯥꯁꯀꯨꯝꯕꯗꯤ ꯄꯤꯌꯦꯗ ꯀꯔꯤ ꯀꯩꯅꯣ ꯑꯁ ꯆꯥꯕ ꯍꯩꯅꯥꯗꯤꯌꯦ ꯑꯩꯗꯤ ꯃꯅꯝꯗꯣ
ꯎꯝ
ꯖꯤꯔꯥꯒꯨꯝꯕ ꯀꯩ ꯀꯩ ꯃꯅꯥ ꯑꯁ ꯃꯌꯥꯡ ꯁꯤꯡꯗꯤ ꯏꯟꯁꯥꯡ ꯃꯅꯝꯗꯨ ꯅꯝꯃꯤ ꯇꯜꯂꯦ ꯑꯩꯗꯤ ꯃꯅꯝ ꯍꯩꯅꯗꯦ
ꯑꯈꯣꯏꯁꯨ ꯑꯗꯨꯃꯥꯏꯅ ꯇꯧꯋꯦ ꯑꯁ ꯀꯩꯗꯒꯤ ꯌꯦꯟ ꯊꯣꯡꯕꯅꯤ ꯀꯩꯅꯦ ꯃꯁꯂꯥ ꯌꯥꯝ ꯍꯥꯞꯄꯗꯣ ꯗꯨꯀꯥꯟꯒꯤ ꯑꯈꯣꯏ ꯆꯤꯡꯗ ꯐꯪꯕ ꯁꯤꯡ ꯆꯅꯝ ꯂꯩꯗꯅ ꯑꯗꯨꯒꯨꯝꯕꯅ ꯍꯥꯞ ꯍꯥꯞꯄꯗꯨꯅ ꯈꯤꯇꯪ ꯍꯥꯎꯋꯦ ꯑꯁ ꯗꯤꯀꯛ ꯗꯨꯀꯥꯟꯒꯤ ꯃꯁꯂꯥ ꯌꯥꯝ ꯍꯥꯞꯄꯅꯤꯅ ꯑꯁ ꯌꯦꯟ ꯆꯥꯏ ꯍꯥꯏꯕꯋꯅꯦ
ꯌꯥꯝꯃꯟꯂꯁꯨ ꯆꯥꯕ ꯍꯥꯎꯇꯕꯅꯤ
ꯎꯝ
ꯑꯩꯈꯣꯏ ꯈꯨꯟꯗ ꯏꯃꯥ ꯕꯕꯥ ꯈꯣꯏꯅ ꯊꯣꯡꯉꯝꯕ ꯏꯆꯝ ꯆꯝꯕ ꯆꯝꯊꯣꯡꯒꯨꯝꯕꯗꯣ ꯑꯗꯨꯅ ꯍꯦꯟꯅ ꯍꯥꯎꯕꯅꯤ
ꯌꯦꯟ ꯌꯦꯟ ꯑꯦꯟꯁꯥꯡꯒꯨꯝꯕꯗꯁꯨ ꯃꯔꯣꯏ ꯀꯩꯀꯩꯅꯣ ꯍꯥꯞꯄꯒ
ꯎꯝ
ꯍꯤꯡꯒꯨꯝꯕ ꯍꯥꯞꯄꯒꯀꯣ
ꯎꯝ
ꯃꯈꯟ ꯌꯥꯝ ꯃꯁꯂꯥ ꯀꯩꯀꯩ ꯌꯥꯝ ꯍꯥꯞꯇꯕꯤꯗ ꯑꯗꯨꯅ ꯍꯦꯟꯅ ꯍꯥꯎꯋꯦ ꯑꯩꯒꯤꯗꯤ ꯅꯣꯏꯒꯤꯗꯤ ꯈꯪꯗꯦ
ꯆꯥꯝꯊꯣꯛꯅ ꯍꯥꯎꯗꯤ ꯍꯧꯕꯅꯤ ꯑꯩꯈꫭꯏꯗꯤ ꯑꯉꯥꯡ ꯃꯇꯗ ꯑꯗꯨꯝ ꯆꯥꯔꯛꯄꯅꯤꯅꯀꯣ ꯆꯝꯊꯣꯡ ꯑꯗꯨꯗ ꯆꯥꯔꯛꯄꯅ ꯍꯩꯅꯕ ꯍꯥꯏꯅꯈ꯭ꯔꯕ ꯍꯥꯏꯇꯥꯔꯦ ꯍꯧꯖꯤꯛꯁꯦ ꯃꯁꯂꯥ ꯌꯥꯝꯕ ꯑꯗꯨꯕꯨꯗꯤ ꯌꯥꯝ ꯆꯥꯅꯤꯡꯗꯦꯕ
ꯍꯧꯖꯤꯛꯇꯤ ꯀꯩꯅꯣ ꯕ꯭ꯔꯣꯏꯂꯔ ꯆꯥꯃꯟꯕꯗꯨꯅ ꯂꯣꯀꯦꯜꯒꯤ ꯌꯦꯟ ꯆꯥꯕꯁꯨ ꯍꯩꯗ꯭ꯔꯤꯅꯦ ꯃꯈꯣꯡ ꯀꯩꯀꯩꯁꯨ ꯆꯥꯕ ꯉꯝꯗ꯭ꯔꯤꯅꯦ ꯌꯥꯝ ꯀꯜꯂꯦ ꯏꯉꯥꯝꯗꯦ ꯕ꯭ꯔꯣꯌꯂꯔꯅꯦ ꯍꯦꯟꯅ ꯍꯥꯎꯔꯦ
ꯑꯩꯈꯣꯏꯅꯗꯤ ꯁꯤꯗ ꯊꯣꯡꯉꯁꯤ ꯅꯣꯡꯄꯗꯣꯛꯖꯤ ꯑꯗꯨꯝ ꯆꯥꯕꯁꯤ ꯀꯥꯏꯁꯨ ꯀꯥꯏꯗꯦꯕꯀꯣ ꯉꯥꯗꯨ ꯑꯇꯧꯕ ꯑꯣꯏꯅ ꯄꯤꯌꯦ ꯍꯣꯏ
ꯑꯣ ꯑꯩ ꯌꯦꯟꯁꯥꯡꯗꯅꯦ ꯌꯥꯝ ꯆꯅꯤꯡꯗꯕ ꯑꯃ ꯂꯩꯌꯦ ꯉꯥ ꯑꯇꯧꯕꯅꯦ ꯑꯗꯨꯒ ꯀꯣꯕꯤ ꯀꯩꯅꫭ ꯎ ꯀꯣꯕꯤ ꯀꯣꯕꯤꯗꯁꯨ ꯀꯩꯅꯣ ꯀꯣꯂꯤꯐ꯭ꯂꯥꯋꯔꯗꯣ
ꯑꯥ
ꯑꯗꯨꯒ ꯈꯥꯃꯦꯟꯒꯨꯝꯕ ꯊꯥꯎꯅ ꯌꯩꯔꯒ ꯊꯣꯡꯉꯗꯤ ꯑ ꯑꯩ ꯆꯥꯅꯤꯡꯗꯦ
ꯎꯝ
ꯑꯂꯨ ꯀꯩꯀꯩ ꯍꯥꯞꯄꯒ ꯑꯦꯁ ꯆꯞ ꯆꯥ ꯆꯥꯅꯤꯡꯗꯦ ꯑꯩ ꯃꯍꯥꯕꯂꯤꯗ ꯂꯩꯕ ꯀꯥꯟꯗ
ꯎꯝ
ꯆꯃꯥꯟꯗꯅꯥ
ꯍꯣꯁꯇꯦꯜ ꯂꯩꯕ ꯍꯥꯏꯁꯤꯗꯤ ꯎꯝ ꯀꯥꯡꯁꯣꯏ ꯊꯨꯝꯕꯤꯔꯅꯤ ꯀꯣꯕꯤ ꯀꯣꯕꯤꯒꯤ ꯀꯥꯡꯍꯧ ꯇꯧꯕꯤꯔꯅꯤ
ꯍꯪꯒꯥꯝꯅ ꯍꯦꯅ ꯍꯥꯎꯔꯦꯗ ꯍꯪꯒꯥꯥꯝꯒꯤ ꯆꯝꯐꯨꯠꯇꯨ ꯏꯆꯝ ꯆꯝꯔꯒ ꯁꯤꯡꯖꯨ ꯑꯃꯒ
ꯑ ꯀꯣꯕꯤꯁꯤꯗꯤ ꯁꯤꯡꯖꯨꯅ ꯑꯗꯨꯝ ꯍꯥꯎꯋꯦ ꯃꯥꯅ ꯀꯥꯡꯉꯥꯎ ꯇꯧꯔꯝꯕ ꯀꯥꯡꯁꯣꯏ ꯊꯣꯡꯕꯁꯦ ꯌꯥꯝ ꯍꯥꯎꯗ꯭ꯔꯦꯗ ꯑꯩ ꯑꯩꯉꯣꯟꯗꯗꯤ ꯆꯃꯟꯕꯒꯤꯔ ꯈꯪꯗꯦ
ꯍꯣꯏ ꯑꯜꯂꯨ ꯑꯜꯂꯨ ꯀ ꯀꯣꯕꯤꯒ ꯀꯥꯡꯉꯧ ꯍꯥꯎꯕꯅꯦ ꯑꯗꯨꯁꯨ
ꯎꯝ
ꯑꯗꯨꯒ ꯈꯥꯃꯦꯟ ꯈꯥꯃꯦꯟꯁꯨ
ꯎꯝ ꯀꯥꯡꯁꯣꯏ ꯊꯣꯡꯕꯗꯤ ꯍꯥꯏꯌꯦꯀꯣ
ꯑꯩꯔꯣ
ꯑꯥ
ꯑꯁ ꯏꯆꯝ ꯆꯝꯕ ꯏꯟꯁꯥꯡꯒꯨꯝꯕ ꯀꯩ ꯀꯩꯅꯣꯗꯤ ꯍꯩꯌꯦ ꯀꯨꯝ ꯑꯗꯨꯒ ꯁꯥ ꯉꯥꯒꯨꯝꯕ ꯍꯩꯗꯤ ꯍꯥꯎꯅꯉꯥꯏ ꯊꯣꯡ ꯊꯣꯡꯉꯒ ꯆꯥꯕꯥꯗꯤ ꯌꯥꯕ ꯃꯤꯉꯣꯟꯗꯒꯤ ꯊꯣꯡꯉꯒ ꯄꯤꯖꯕꯗꯤ ꯍꯩꯅꯤ
ꯎꯝ ꯀꯥꯡꯁꯣꯏ ꯀꯥꯡꯁꯣꯏ ꯍꯥꯎꯅ ꯊꯣꯡꯕ ꯍꯩꯗ꯭ꯔꯗꯤ ꯌꯥꯝ ꯋꯥꯠꯂꯤ
ꯀꯥꯡꯁꯣꯏ ꯑꯦꯕꯨꯗꯤ ꯍꯩꯍꯦ
ꯅꯠꯇꯦꯗ ꯍꯥꯏꯗꯤ ꯑꯩꯈꯣꯏꯅ ꯏꯆꯝ ꯆꯝꯕ ꯍꯥꯏꯇꯥꯔꯦ ꯃꯣꯏꯁꯨ ꯏꯆꯝ ꯆꯝꯕꯅꯤꯅ ꯀꯥꯡꯁꯣꯏ ꯍꯥꯏꯁꯤꯗꯤ
ꯁꯧꯒ꯭ꯔꯤꯒꯨꯝꯕ ꯑꯂꯨꯒꯨꯝꯕ ꯍꯪꯒꯥꯝꯒꯨꯝꯕ ꯀꯩ ꯀꯩꯅꯣ ꯂꯩꯗꯅ
ꯑꯩꯗꯤ ꯁꯧꯒ꯭ꯔꯤꯁꯨ ꯌꯥꯝ ꯆꯥꯅꯤꯡꯉꯦ ꯏꯆꯪ ꯅꯥꯄꯤ ꯀꯩ ꯀꯩꯅꯣꯗ ꯁꯥꯎꯒ꯭ꯔꯤꯁꯨ ꯍꯧꯋꯦ
ꯊꯔꯣꯏꯗꯤ
ꯊꯔꯣꯏꯁꯨ ꯑꯗꯨꯝ ꯍꯧꯋꯦ
ꯑꯩꯗꯤ ꯊꯣꯏ ꯑꯩꯗꯤ ꯊꯔꯣꯏ ꯏꯐꯥ ꯆꯝꯐꯨꯠ ꯆꯥꯕꯅꯤ
ꯊꯔꯣꯏ ꯆꯝꯐꯨꯠ ꯍꯔꯣꯏ ꯀꯩꯅꯣ ꯎꯝ ꯈꯔ ꯃꯈꯨꯗꯣ ꯈꯤꯇꯪ ꯀꯟꯕꯗꯣ ꯑꯩꯈꯣꯏꯅ ꯆꯨꯞꯂꯨꯀꯥꯟꯗ ꯊꯣꯛꯇꯕ ꯀꯩꯅꯣ ꯀꯩꯅꯣ ꯁꯥꯎ ꯑꯃꯅ ꯂꯧꯊꯣꯛꯑꯒ ꯆꯥꯕꯗꯨꯣ ꯐꯪꯕ꯭ꯔꯣ ꯑꯩꯈꯣꯏ ꯆꯤꯡꯗꯗꯤ ꯐꯅꯤ ꯑꯗꯣ
ꯂꯣ
ꯑꯣ ꯇꯥꯏ ꯇꯥꯏꯌꯦ ꯊꯔꯣꯏ
ꯀꯩꯅꯣ ꯑꯩꯒꯤ ꯅꯦꯠꯁꯦ ꯌꯥꯗꯦꯅꯦ ꯀꯣꯛꯜ ꯇꯧꯕ ꯅꯨꯡꯉꯥꯏꯔꯦ ꯀꯩꯅꯣ ꯃꯔꯛ ꯃꯔꯛꯇ ꯇꯠꯂꯦꯕ‌‌ ꯑꯗꯣ ꯀꯩꯕ
ꯊꯔꯣꯏ ꯃꯨꯛ ꯃꯈꯨꯞ ꯀꯟꯕꯗꯨꯣ ꯈꯪꯕ꯭ꯔꯥ ꯃꯆꯥ
ꯎꯝ
ꯀꯩꯅꯣ ꯐꯨꯜꯂꯒ ꯑꯩꯈꯣꯏꯅ ꯀꯩꯅꯣ ꯆꯥꯏ ꯑꯃ ꯄꯥꯏꯔꯒ ꯀꯟꯊꯣꯛꯂꯒ ꯆꯥꯕꯗꯣ
ꯎꯝ
ꯑꯗꯨꯁꯨ ꯍꯥꯎꯅꯤ ꯍꯥꯎꯕꯅꯦ ꯎꯝ ꯌꯦꯇꯨꯝꯒꯨꯝꯕꯅ ꯄꯥꯏꯔꯒ ꯍꯥ ꯀꯟꯊꯣꯛꯂꯒ ꯆꯥꯕꯗꯣ
ꯑꯗꯨ ꯁꯤ ꯑꯩꯈꯣꯏꯅ ꯆꯨꯞꯄ ꯀꯥꯟꯗ ꯊꯣꯛꯇ꯭ꯔꯗꯤ ꯄꯥꯏꯕ ꯋꯥꯅꯤꯅ
ꯎꯝ ꯑꯗꯨ ꯃꯍꯥꯎꯕꯨꯗꯤ ꯍꯤꯅꯤ ꯍꯤꯔꯅꯤ ꯆꯨꯝꯔꯒ
ꯆꯨꯕ ꯀꯥꯟꯗ ꯑꯃꯨꯛ ꯑꯃꯨꯛ ꯃꯨꯔꯣꯛ ꯈꯔ ꯁꯔꯒ ꯀꯣ
ꯏꯔꯣꯟꯕꯕꯁꯤ ꯑꯃꯁꯨꯡ ꯍꯥꯎꯋꯦ ꯍꯥꯏꯌꯦ
ꯎꯝ ꯏꯔꯣꯟꯕꯁꯨ ꯍꯥꯎꯋꯦ ꯀꯩꯅꯣ ꯁꯥ ꯃꯔꯣꯏ ꯑꯃꯗꯣ ꯍꯥꯞꯄꯒ
ꯎꯝ ꯑꯗꯨꯒ ꯀꯩꯅꯣ ꯊꯔꯣꯏꯒ ꯑꯣꯛꯁꯥꯗꯤ ꯆꯥꯈ꯭ꯔꯕ
ꯊꯔꯣꯏꯒ ꯑꯣꯛ ꯁꯥꯥ ꯆꯥꯗꯦ ꯃꯤ ꯈꯔ ꯅꯗꯤ ꯊꯣꯉ ꯃꯤꯛ ꯇꯔꯗꯤ ꯊꯣꯉ ꯀꯩꯅꯣ ꯊꯔꯣꯏꯒ ꯑꯣꯛꯁꯥꯒ ꯎꯝ ꯇꯣꯡꯃꯤꯟꯅꯔꯗꯤ ꯍꯥꯎꯋꯏ ꯍꯥꯏꯌꯦ ꯑꯩꯗꯤ ꯉꯁꯤ ꯐꯥꯎꯕ ꯇꯦꯖ ꯈꯪꯗꯥꯌꯦ
ꯎꯝ ꯍꯥꯎꯕꯅꯦ ꯍꯥꯎꯕꯅꯦ ꯑꯗꯨꯝ ꯐꯪꯕꯅꯦ ꯁꯤꯗ ꯂꯩꯕꯅꯤ
ꯑꯩꯗꯤ ꯑꯩꯗꯤ ꯆꯥꯗꯕꯅꯤꯅ ꯃꯍꯥꯎ ꯈꯪꯗ꯭ꯔꯦ
ꯅꯪꯅ ꯊꯔꯣꯏ ꯄꯥꯝꯃꯥꯗꯤ ꯑꯣꯛ ꯑꯣꯛꯁꯗꯤ ꯆꯥꯕ ꯅꯠꯇ꯭ꯔꯣ ꯆꯥꯗꯦ ꯍꯥꯏꯔꯣ
ꯂꯣꯏꯅ__
ꯂꯩꯔꯦ ꯑꯩ ꯆꯥꯏ ꯉꯥꯅꯨꯁꯨ ꯆꯥꯏ ꯌꯦꯟꯁꯨ ꯆꯥꯏ ꯍꯨꯏꯁꯨ ꯆꯥꯏ ꯃꯤꯅꯨꯁꯨ ꯆꯥꯏ
ꯑꯁ ꯑꯗꯨꯗꯤ ꯅꯪ ꯌꯥꯏ ꯑꯗꯨꯃꯥꯏ ꯇꯧꯒꯗꯕꯅꯤ
ꯀꯩꯅꯣ ꯂꯨꯏꯗꯤ ꯆꯥꯗꯕ꯭ꯔꯣ ꯍꯨꯏꯒꯨꯝꯕꯗꯤ ꯆꯥꯕ꯭ꯔꯣ ꯆꯥꯗꯕ꯭ꯔꯣ
ꯃꯤ ꯈꯔ ꯅꯨꯄꯤ ꯈꯔꯗꯤ ꯑꯦ ꯑꯩꯗꯤ ꯁꯤ ꯁꯥꯟ ꯆꯥꯗꯦ ꯍꯥꯏ__ ꯈꯤꯇꯪ ꯈꯟꯗꯣꯛꯑꯒ ꯆꯥꯕ ꯃꯤ ꯂꯩꯗꯅ ꯃꯇꯨꯝꯗꯁꯨ ꯃꯇꯣꯝꯁꯨ ꯐꯥ ꯐꯖꯗ꯭ꯔꯥꯗꯤ ꯆꯥꯗꯦ ꯍꯥꯏꯕ__ ꯒꯨꯝꯕ ꯌꯦꯟ ꯐꯥꯎ ꯌꯦꯟ ꯐꯥꯎꯗꯀꯣ ꯃꯇꯨꯝꯗꯣ ꯈꯤꯇꯪ ꯀꯛꯄꯗ ꯁꯣꯏꯔꯒꯨꯝ__ ꯃꯁꯥꯛꯇꯣ ꯊꯤꯔꯗꯤ ꯆꯥꯅꯤꯡꯗꯦ ꯍꯥꯏꯕ ꯀꯨꯝꯕ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
ꯈꯪꯗ꯭ꯔꯦ ꯈꯪ__